ꯍꯜꯂꯣ
ꯑ ꯇꯥꯏꯌꯦ
ꯑꯩꯖꯨ ꯊꯕꯛ ꯈꯔ ꯆꯠꯂꯨꯔꯦ ꯍꯜꯂꯛꯑꯦ ꯁꯥꯔꯕ ꯅꯨꯡꯁꯥꯒꯤ ꯃꯩꯁꯥ ꯂꯥꯛꯁꯤꯗ ꯀꯩꯗꯧꯔꯝꯃꯤꯅꯣ ꯍꯧꯖꯤꯛꯄꯣ
ꯑꯩꯖꯦ ꯀꯩꯅꯣ ꯇꯧꯔꯤꯌꯦ ꯉꯍꯥꯛ ꯄꯣꯠꯊꯥꯔꯝꯕꯅꯤ ꯄꯣꯠꯊꯥꯕ ꯂꯣꯏꯔꯦ ꯑꯗꯨꯒ ꯈꯣꯏꯗꯥ ꯑꯃꯨꯛ ꯃ ꯃꯩ ꯊꯥꯒꯠꯈ꯭ꯔꯦ ꯑꯆꯥꯄꯣꯠ ꯍꯧꯕꯒꯤ ꯑꯗꯣ ꯃꯥꯏꯖꯦ ꯑꯝ ꯃꯨꯜꯍꯟꯕ ꯈꯔ ꯍꯧꯔꯦ ꯍꯧꯖꯤꯛ ꯃꯨꯜꯍꯟꯕꯖꯦ ꯑꯩꯈꯣꯏ ꯑꯩꯅ ꯑꯃꯨꯛ ꯁꯣꯝ ꯅꯥꯀꯟꯗ ꯍꯥꯟꯕ ꯑꯃꯨꯛ ꯍꯧꯕ ꯑꯗꯨꯅꯦ ꯇꯧꯔꯝꯃꯤꯁꯦ
ꯎꯝꯍꯨꯝ ꯑꯗꯒꯤ ꯀꯩꯅꯣꯗꯣ ꯀꯩꯕ ꯍꯥꯏꯕꯗꯤ ꯅꯣꯏ ꯍꯨꯖꯤꯛꯀꯤ ꯀꯩꯕ ꯑꯥ ꯀꯩꯅꯣ ꯇꯥꯎꯔꯤꯖꯦ ꯍꯧꯖꯤꯛꯀꯤ ꯑꯣꯏꯅ ꯃꯪꯒꯜꯂꯣ ꯅꯠꯇ꯭ꯔꯒ ꯋꯥꯇꯤꯟꯗꯨꯔꯣ
ꯅꯠꯇꯦ ꯃꯪꯒꯟꯅꯤ ꯉꯁꯥꯏ ꯑꯩꯅ ꯄꯨꯡ ꯇꯔꯥꯃꯥꯊꯣꯏ ꯃꯈꯥꯏ ꯚꯥꯔꯣ ꯇꯥꯗ꯭ꯔꯤꯉꯩ ꯃꯃꯥꯡꯗ ꯂꯣꯏꯁꯤꯟꯒ꯭ꯔꯦ ꯍꯧꯖꯤꯛꯅ ꯑꯃꯨꯛ ꯋꯥꯇꯤꯟꯅꯦ ꯍꯧꯔꯤꯁꯦ ꯋꯥꯇꯤꯟꯖꯤꯗꯤ ꯎꯝ ꯄꯥꯇꯤꯟꯁꯤꯗꯤ ꯑꯩꯗꯤ ꯍꯧꯕ ꯍꯩꯇꯕ ꯑꯗꯨ ꯃꯨꯜꯍꯟꯕꯕꯨꯗꯤ ꯍꯩꯌꯦꯕꯀꯣ ꯑꯩꯈꯣꯏꯖꯦ ꯑꯍꯥꯟꯕ ꯍꯦꯛ ꯍꯧꯕꯒꯗꯤ ꯃꯨꯜꯍꯟꯗꯦꯕꯀꯣ ꯊꯥꯗꯕꯒ ꯑꯈꯣꯏ ꯗꯥꯅ ꯊꯥꯙꯔꯒ ꯃꯨꯟꯐꯥꯠꯇꯕꯤꯗ ꯊꯝꯃꯦꯗꯅ ꯑꯗꯨꯗꯨꯒ ꯃꯥꯅ ꯃꯥꯅ ꯑꯗꯨꯝ ꯑ ꯑꯗꯨꯝ ꯃꯨꯠꯍꯟꯕꯤꯕꯁꯨ ꯑꯗꯨꯝ ꯌꯥꯎꯋꯦꯕꯀꯣ ꯑꯗꯨꯒ ꯃꯥꯅ ꯀꯩꯒꯨꯝꯕ ꯋꯥꯔꯒꯗꯤ ꯑꯩꯅ ꯃꯨꯜꯍꯟꯕꯗꯨꯗꯤ ꯍꯩꯕꯅꯤꯅ ꯑꯗꯨꯝ ꯑꯩꯅ ꯑꯃꯨꯛ ꯃꯨꯜꯍꯟꯕꯤꯕ ꯑꯗꯩ ꯃꯥꯅ ꯋꯥꯗ꯭ꯔꯒꯗꯤ ꯑꯗꯨꯝ ꯃꯥꯅ ꯃꯨꯜꯍꯟꯕꯤꯔꯒ ꯑꯩꯈꯣꯏꯗ ꯍꯥꯟꯕ ꯇꯥꯏꯕ ꯄꯦꯛ ꯇꯧꯕ ꯑꯃꯨꯛ ꯇꯧꯕ ꯑꯩꯈꯣꯏꯅ ꯁꯨꯃꯥꯏ ꯇꯧꯕ
ꯎꯝ ꯋꯥꯇꯤꯟ ꯃꯀꯣꯟ ꯃꯀꯣꯟ ꯇꯥꯎꯕꯗꯣ ꯑꯩꯈꯣꯏꯒꯤ ꯃꯥꯒꯤ ꯀꯥꯞꯅꯕꯗꯨꯗ ꯊꯤꯠꯄꯗꯣ ꯍꯥꯞꯄ ꯀꯥꯟꯗ ꯇꯞ ꯇꯞꯅ ꯏꯟꯙꯔꯥ ꯔꯥꯎꯟ ꯁꯦꯝꯃ ꯀꯥꯞꯄꯤ ꯅꯠꯇ꯭ꯔꯣ
ꯑꯥ ꯃꯥꯒꯤ ꯃꯥꯒꯤ ꯈꯨꯠꯂꯥꯏꯗꯨꯗ ꯍꯥꯞꯆꯤꯜꯂꯦꯗꯅꯀꯣ ꯑꯩꯈꯣꯏꯅ ꯋꯥꯇꯤꯟꯗ ꯎꯝ ꯀ ꯃꯥꯒꯤ ꯀꯩꯅꯣ ꯉꯁꯥꯏꯒꯤ ꯕꯦꯁꯣꯟ ꯑꯊꯤꯠꯄꯖꯦ ꯑꯗꯨꯗꯨꯒ ꯑꯃꯨꯛ ꯑ ꯈꯨꯠꯅ ꯄꯥꯏꯔꯒ ꯑꯩꯈꯣꯏꯒꯤ ꯎꯝ ꯆꯒꯣ ꯆꯒꯣ ꯆꯒꯣ ꯁꯦꯝꯃꯀꯥꯟꯗ ꯀꯥꯞꯄꯛꯀ ꯗꯩꯅꯦ ꯑꯗꯨꯃꯥꯏꯅ ꯑꯩꯗꯤ ꯍꯩꯇꯦꯕ ꯀꯥꯞꯄꯗꯣ
ꯁꯨꯝ ꯇꯝꯖꯜꯂꯨꯗꯕꯩ ꯌꯦꯡꯖꯜꯂꯨꯗꯕꯩ ꯑꯣꯏꯔꯝꯒꯅꯤꯌꯦ ꯇꯧꯔꯗꯤ ꯍꯩꯗꯧꯕ
ꯎꯝ ꯍꯩꯕꯨꯗꯤ ꯍꯩꯒꯗꯕ ꯄꯣꯠꯅꯤꯗ ꯑꯗꯨꯗ ꯑꯩꯖꯤ ꯌꯥꯝ ꯀꯨꯏꯅ ꯀꯨꯏꯅ ꯐꯝꯕꯖꯨ ꯌꯥꯗꯕꯒꯤ ꯑꯩ ꯈ꯭ꯋꯥꯡ ꯅꯥꯕꯒꯤ ꯇꯧꯕꯗꯣ ꯑꯗꯒꯤ ꯑꯌꯥꯝꯕ ꯃꯣꯏꯅꯖꯨ ꯇꯧꯍꯟꯗꯕꯅꯦꯕ ꯑꯗꯒꯤ ꯁꯤꯒꯤ ꯄꯣꯠ ꯍꯥꯟꯕ ꯈꯣꯠꯄ ꯇꯧꯕꯖꯤꯗꯤ ꯑꯩꯅ ꯉꯍꯥꯛꯇꯪ ꯃꯨꯛ ꯄꯣꯊꯥꯔꯒ ꯑꯃꯨꯛ ꯑ ꯉꯍꯥꯛꯇꯪ ꯍꯤꯞꯇꯣꯛꯎꯔꯒ ꯑꯃꯨꯛ ꯑ ꯈꯔ ꯐꯔꯦ ꯍꯥꯏꯔꯒ ꯑꯃꯨꯛ ꯍꯥꯟꯕ ꯌꯥꯏꯗꯅ ꯑꯗꯩ ꯑꯃꯗꯨꯗꯗꯤ ꯑ ꯑꯆꯥꯄꯣꯠ ꯍꯧꯕꯗꯨꯗꯗꯤ ꯑꯩ ꯄꯣꯊꯥꯔꯨꯒꯦꯗꯤ ꯌꯥꯄꯣꯟꯇꯦꯗꯣ ꯃꯩ ꯃꯅꯥꯛꯇ ꯂꯩꯕ ꯄꯣꯠꯅꯤꯅ ꯑꯗꯨꯗꯨꯒꯤ ꯑꯩꯅ ꯁꯨꯝ ꯇꯧꯒꯤꯗꯕꯗꯣ ꯃꯣꯏꯅꯖꯨ ꯇꯧꯍꯟꯒꯤꯗꯕ ꯑꯗꯒꯤ ꯁꯨꯝ ꯍꯩꯒꯤꯗ꯭ꯔꯦ ꯍꯥꯏꯇꯥꯔꯦ
ꯃꯥꯒꯤ ꯑꯗꯨꯒꯤ ꯑꯆꯥꯄꯣꯠ ꯕꯦꯁꯣꯟ ꯊꯤꯠꯄꯒꯤ ꯆꯥꯡ ꯕꯥ ꯑꯩꯈꯣꯏꯒꯤ ꯄꯥꯕ ꯅꯪꯕ ꯃꯍꯤ ꯂꯥꯡꯕ ꯆꯥꯡ ꯑꯝꯗꯤ ꯂꯩꯔꯝꯒꯅꯤꯀꯣ
ꯂꯩꯌꯦ ꯌꯥꯝꯅ ꯀꯩꯅꯣ ꯇꯧꯕꯁꯨ ꯌꯥꯗꯦ ꯀꯟꯅ ꯊꯤꯠꯄꯁꯨ ꯌꯥꯗꯦ ꯑꯗꯒꯤ ꯌꯥꯝ ꯄꯦꯠꯄꯁꯨ ꯌꯥꯗꯦ ꯃꯣꯏꯒꯤ ꯆꯥꯡ ꯑꯃ ꯂꯩꯖꯩꯑꯕꯀꯣ ꯑꯗꯨꯃ ꯌꯥꯝ ꯄꯦꯠꯂꯒꯗꯤ ꯃꯍꯤ ꯂꯥꯡꯉꯒꯗꯤ ꯕꯦꯁꯣꯟꯗꯣ ꯑꯩꯈꯣꯏꯒꯤ ꯃꯣꯏꯅ ꯉꯁꯥꯏꯒꯤ ꯈꯨꯠꯂꯥꯏꯗꯨꯗ ꯍꯥꯞꯄꯒ ꯀꯥꯞꯄꯛꯄ ꯃꯇꯝꯗ ꯄꯠ ꯄꯠ ꯄꯠ ꯇꯠꯂꯒ ꯃꯀꯨꯝ ꯌꯥꯝ ꯇꯥꯏꯑꯦꯕ ꯑꯗꯨꯒꯤ ꯄꯣꯠꯇꯨꯁꯨ ꯐꯖꯗꯦꯕ ꯑꯗꯨ ꯄꯣꯠꯇꯨꯁꯨ ꯃꯥꯡꯉꯤꯗꯅ ꯑꯗꯨꯗꯨꯅ ꯌꯥꯝ ꯀꯟꯕ ꯁꯨꯝ ꯌꯥꯗꯕ ꯑꯗꯨꯃꯥꯏꯅ ꯃꯣꯏ ꯃꯣꯏꯅ ꯑꯗꯨꯝ ꯑꯗꯨꯝ ꯇꯧꯔꯕꯅꯤꯅ ꯃꯣꯏꯗꯤ ꯍꯩꯔꯦꯗ ꯑꯗꯨꯗꯤ ꯑꯩꯅ ꯁꯨꯝ ꯆꯥꯎꯔꯥꯛꯄ ꯑꯃ ꯈꯪꯕꯩ ꯋꯥꯥꯟꯗ
ꯑꯣ ꯑꯗꯣ ꯋꯥꯇꯤꯟꯒ ꯃꯥꯡꯉꯒ ꯅꯠꯇꯕ ꯑꯇꯩ ꯑꯆꯥꯄꯣꯠꯇꯤ ꯃꯔꯛꯇ ꯁꯨꯝ ꯁꯦꯝ ꯁꯥꯗꯕ꯭ꯔꯥ ꯀꯃꯥꯏꯅ ꯇꯧꯒꯦ
ꯁꯥꯏꯌꯦ ꯑꯩꯈꯣꯏꯒꯤ ꯑꯆꯥꯄꯣꯠ ꯑꯐ ꯃꯀꯛꯀꯨꯝꯕ ꯃꯪꯒꯟꯒꯨꯝꯕ ꯕꯨꯖꯤꯌꯥꯒꯨꯝꯕ ꯑꯗꯒꯤ ꯑꯩꯈꯣꯏꯒꯤ ꯎ ꯀꯩꯅꯣꯁꯦ ꯆꯦꯡꯄꯥꯛꯇꯣ ꯑꯩꯈꯣꯏꯒꯤ ꯀꯩꯅꯣ ꯊꯥꯎꯗꯣ ꯇꯥꯎꯊꯣꯛꯏꯗꯅꯀꯣ ꯑꯗꯨꯒ ꯀꯕꯣꯛ ꯑꯣꯏꯅ ꯑꯗꯨꯃꯥꯏꯅ ꯄꯣꯛꯍꯜꯂꯦꯗꯅ ꯑꯗꯨ ꯑꯗꯒꯤ ꯅꯤꯡꯀꯤꯒꯨꯝꯕ ꯍꯥꯞꯆꯤꯜꯂꯒ ꯑꯗꯨ ꯃꯌꯥꯝꯗꯣ ꯂꯣꯏꯅꯃꯛ ꯑꯃꯨꯛ ꯇꯣꯈꯥꯏꯅꯔꯦꯗꯅ ꯍꯧꯖꯤꯛꯀꯤ ꯃꯆꯜ ꯃꯌꯥꯝꯗꯣ ꯑꯄꯣꯃꯛꯀ ꯀꯔꯤ ꯀꯔꯥ ꯃꯪꯒꯟ ꯑꯗꯒꯤ ꯕꯨꯖꯤꯌꯥ ꯀꯩꯀꯥ ꯃꯌꯥꯝꯗꯣ ꯂꯣꯏꯅꯃꯛ ꯇꯣꯈꯥꯏꯅꯔꯒ ꯑꯩꯈꯣꯏꯒꯤ ꯃꯣꯔꯣꯛ ꯃꯣꯔꯣꯛ ꯑꯁꯨꯕ ꯄꯥꯎꯗꯔ ꯑꯗꯨꯒꯨꯝꯕꯗꯣ ꯆꯥꯏꯁꯤꯜꯂꯅꯤ ꯑꯗꯩ ꯀꯂꯥꯅ ꯑꯃꯨꯛ ꯍꯥꯞꯆꯜꯂꯅꯤ ꯑꯗꯒꯤ ꯃꯣꯏ ꯆꯥꯟꯅꯒꯗꯕ ꯊꯨꯝꯕꯨ꯭ꯔ ꯍꯥꯞꯆꯤꯟꯕꯤꯔꯅꯤ ꯑꯗꯨꯃꯥꯏꯅ ꯃꯍꯥꯎ ꯂꯩꯅꯅꯕ ꯁꯦꯝꯃꯦꯗꯅ ꯆꯥꯎ
ꯎꯡ
ꯎꯝ
ꯑꯔꯛ ꯑꯔꯦ ꯃꯈꯨꯟ ꯊꯣꯛꯂꯛꯄꯁꯨ ꯌꯥꯎꯔꯤ ꯇꯥꯕꯗ ꯑꯁ ꯌꯥꯝ ꯁꯥꯏꯒ ꯇꯧꯔꯤꯁꯦ ꯑꯩꯒꯤ ꯀꯩꯅꯣꯁꯨ ꯃꯩꯁꯨ ꯉꯥꯏꯍꯥꯛ ꯃꯣꯠ ꯂꯔꯦ ꯂꯥꯛꯄꯨꯗꯤ ꯂꯥꯛꯑꯝꯃꯦ ꯉꯥꯏꯍꯥꯛꯇꯪ ꯂꯩꯕꯒ꯫ ꯗ꯭ꯔꯦꯁ ꯍꯣꯟꯕ ꯂꯣꯏꯕꯒ ꯉꯥꯏꯍꯥꯛ ꯏꯪꯊꯍꯟꯕ ꯑꯣꯏꯅ ꯐꯦꯟ ꯇꯦꯛꯇꯣꯏꯅꯦ ꯑꯗꯨꯒ ꯊꯕꯛ ꯈꯤꯇꯪ ꯂꯩꯊꯔꯛꯄ ꯅꯨꯡꯁꯥ ꯈꯔ ꯂꯩꯊꯔꯛꯄꯁꯦ ꯊꯕꯛ꯫ ꯇꯧꯕ ꯌꯥꯕ ꯈ ꯇꯧꯔꯒ ꯍꯌꯦꯡ ꯄꯩꯈꯥꯒꯤ ꯂꯥꯏꯔꯤꯛ ꯄꯥꯕ ꯈꯣꯠꯄ ꯌꯦꯡꯕ ꯑꯃꯨꯛ ꯇꯧꯗꯣꯏꯅꯦ ꯑꯩꯅ ꯇꯧꯔꯤꯁꯦ꯫
ꯑꯩꯈꯣꯏꯒꯤꯗꯤ ꯉꯁꯤꯒꯤꯗꯤ ꯃꯩ ꯃꯨꯠꯇ꯭ꯔꯤ ꯉꯁꯥꯏ ꯑꯌꯨꯛꯇ ꯂꯥꯛꯄꯗꯣ ꯍꯧꯖꯤꯛꯐ ꯃꯨꯠꯇ꯭ꯔꯤ꯫ ꯉꯔꯥꯡ ꯇꯥꯕꯨꯗꯤ ꯃꯇꯦꯛ ꯑꯃ ꯃꯨꯠꯂꯨꯔꯦ ꯑꯗꯨꯒ ꯑꯗꯨꯝ ꯂꯥꯛꯑꯦ ꯃꯩ ꯃꯨꯠꯄꯁꯦ ꯑꯁ꯫ ꯇꯧꯐꯝ ꯆꯥꯐꯝ ꯈꯪꯗꯦ ꯕꯤꯕꯨ ꯂꯥꯏ ꯌꯥꯝ ꯆꯨꯏ ꯍꯥꯏꯕ ꯑꯗꯩ ꯑꯩꯈꯣꯏꯒꯤꯗꯤ ꯌꯨꯝꯁꯦ ꯊꯥꯏꯅꯒꯤ ꯑꯔꯤꯕ ꯌꯨꯝꯗꯨꯗ ꯀꯥꯗꯅ ꯃꯆꯥ ꯃꯆꯥ ꯃꯆꯥ ꯇꯞꯊꯣꯛꯑꯒ ꯑꯗꯨꯗꯒꯤ ꯑꯩꯅ꯫ ꯂꯝꯌꯥꯏꯗꯨꯗ ꯂꯩꯕꯅꯤꯅꯀꯣ ꯃꯩꯒ ꯃꯨꯠꯈ꯭ꯔꯗꯤ ꯄꯨꯔꯥ ꯁꯨꯔꯨꯡꯅꯦꯕ ꯀꯔꯤꯝ ꯎꯗꯕꯤꯅꯦꯕ ꯈꯪꯕ꯭ꯔꯥ꯫ ꯑꯗꯨꯗꯣ ꯅꯨꯡꯊꯤꯟꯗꯕꯨ ꯑꯩꯈꯣꯏꯗꯤ ꯀꯦꯅꯦꯜ ꯊꯥꯟꯗꯕ ꯌꯥꯗꯦꯕ ꯃꯝꯃꯦꯕ ꯈꯪꯕ꯭ꯔꯥ ꯃꯌꯥꯏ꯫ ꯃꯌꯥꯏ ꯀꯥꯁꯤꯗꯤ꯫ ꯑꯇꯩ ꯑꯇꯩ ꯃꯇꯥꯏ ꯃꯇꯥꯏ ꯊꯪꯕ ꯃꯈꯥ ꯊꯪꯕ ꯑꯋꯥꯡ ꯊꯪꯕꯁꯤꯡꯗꯨꯕꯨꯗꯤ ꯊꯣꯡ ꯊꯣꯡꯅꯥꯎ ꯃꯌꯥꯝ꯫ ꯃꯣꯏ ꯌꯥꯎꯕꯅ ꯑꯗꯨꯝ ꯉꯥꯂꯦꯗꯅ ꯃꯌꯥꯏ ꯊꯪꯕꯁꯤꯗꯤ꯫ ꯃꯌꯥꯝꯗꯨꯅ ꯂꯣꯏ ꯈꯟꯖꯤꯟꯈꯤꯕꯒꯤ ꯑꯝꯇ ꯎꯗꯕꯗꯣ ꯅꯨꯡꯊꯤꯟꯗꯕꯨ ꯀꯦꯟꯇꯟ ꯊꯥꯍꯜꯂꯦ ꯍꯥꯏꯕ ꯃꯩꯒꯨꯝꯕ ꯈ꯭ꯔꯗꯤ꯫
ꯀꯩꯅꯣꯅꯦ꯫ ꯑꯗꯣ ꯍꯧꯖꯤꯛꯄꯨꯗꯤ ꯑꯣꯏꯔꯦ ꯊꯥꯏꯅ ꯑꯣꯏꯇꯥꯔꯗꯤ ꯑꯗꯨ ꯅꯣꯏꯒꯤ ꯑꯃ ꯖꯤꯡꯒ ꯑꯃ ꯑꯉꯧꯕ ꯑꯃ ꯃꯉꯥꯟ ꯐꯪꯕꯤꯗꯣ ꯑꯗꯨꯗꯣꯒꯔ ꯃꯇꯦꯛꯠ ꯃꯇꯦꯛꯠ ꯍꯥꯞꯄ꯫ ꯀꯀꯗꯕꯅꯤ ꯀꯥ ꯈꯨꯗꯤꯡꯒꯤ ꯑꯁꯦꯡꯕꯗꯤꯀꯣ꯫
ꯍꯥꯞꯄꯦ ꯑꯗꯨꯏꯗꯣ ꯑꯩꯈꯣꯏꯒꯤꯅꯦ ꯍꯧꯖꯤꯛꯀꯤ ꯃꯌꯥꯏ ꯀꯥꯗꯨꯗꯒꯤ꯫ ꯎꯝ ꯀꯥ ꯑꯃꯃꯨꯛ ꯃꯅꯤꯡꯗ ꯆꯠꯊꯔꯀꯥꯟꯗ ꯆꯥꯛꯈꯨꯝ ꯑꯣꯏꯔꯝꯃꯦꯕꯀꯣ ꯆꯥꯛꯁꯪ ꯑꯣꯏꯔꯝꯃꯦ ꯑꯗꯨꯒꯤ ꯆꯥꯛꯁꯪꯗꯨꯗꯗꯤ ꯍꯥꯞꯄꯦꯕ ꯖꯤꯟꯒ ꯑꯉꯧꯕꯗꯣ ꯍꯧꯖꯤꯛ ꯁꯨ ꯑꯗꯨꯝ ꯂꯩꯔꯤꯕ ꯑꯗꯨꯗꯣ ꯀꯨꯏꯔꯕꯩ ꯋꯥꯔꯤꯅ ꯁꯤ ꯑꯩꯈꯣꯏꯅ ꯑꯉꯥꯡ ꯄꯤꯛꯇ꯭ꯔꯨ ꯑꯣꯏꯔꯤꯉꯩꯗ ꯍꯥꯞꯄꯝꯕꯅꯦ ꯕꯕꯥꯅ ꯇꯧꯔꯒ ꯑꯩꯈꯣꯏ ꯕꯥꯗꯤ ꯃꯈꯨꯠ ꯃꯁꯥꯁꯦ ꯌꯥꯝ ꯍꯩꯌꯦꯕ ꯑꯗꯨ ꯃꯥꯅ ꯇꯧꯔꯝꯕꯅꯦ ꯑꯗꯨ ꯍꯧꯖꯤꯛꯇꯤ ꯍꯧꯖꯤꯛꯇꯤ ꯑꯗꯨꯒꯤ ꯆꯥꯛꯈꯨꯝ ꯑꯗꯨꯒꯤ ꯆꯥꯛꯈꯨꯝ ꯑꯣꯏꯔꯝꯕ ꯖꯒꯥꯗꯨꯗꯤ ꯆꯥꯛꯈꯨꯝ ꯑꯣꯏꯗ꯭ꯔꯦꯗ꯫ ꯑꯩꯈꯣꯏꯒꯤ ꯎꯝ ꯀꯩ ꯍꯥꯏꯅꯤ ꯑꯩꯈꯣꯏꯒꯤ ꯎꯝ ꯄꯣꯠ ꯁꯤꯖꯤꯟꯅꯗꯕ ꯌꯥꯗꯕꯁꯤꯡ ꯃꯌꯥꯝ ꯑꯃ ꯄꯩꯔꯒ ꯊꯝꯕꯗꯣ ꯑꯗꯨ ꯑꯣꯏꯅ ꯊꯝꯅꯈ꯭ꯔꯦꯕ
ꯎꯝ ꯊꯥꯏꯅ ꯀꯩꯅꯣ ꯇꯧꯔꯝꯃꯦ ꯍꯥꯏꯗꯥꯏꯅꯦ ꯔꯤꯛꯁꯣꯁꯨ ꯃꯌꯥꯝ ꯂꯩꯔꯝꯃꯦ ꯍꯥꯏꯗꯥꯏꯅꯦ ꯔꯥꯍꯨꯜ ꯍꯣꯏꯒꯤ
ꯂꯩꯔꯝꯃꯦ ꯔꯤꯛꯁꯣ ꯇꯔꯥꯃꯉꯥꯃꯨꯛ ꯂꯣꯏꯔꯝꯃꯦ ꯔꯤꯛꯁꯣ ꯂꯣꯏꯔꯤꯉꯩ ꯃꯇꯝꯗꯗꯤ ꯊꯕꯛ ꯑꯃꯨꯛ ꯍꯦꯟꯅ ꯆꯤꯜꯂꯦ ꯑꯩꯈꯣꯏ ꯕꯕꯥꯗꯣ ꯑꯌꯨꯛ ꯉꯇꯥ ꯍꯧꯒꯠꯂꯒ ꯑꯃꯨꯛ ꯔꯤꯛꯁꯣ ꯃꯌꯥꯝꯗꯣ ꯑꯃꯨꯛ ꯁꯦꯝꯃꯝꯃꯅꯤ ꯑꯗꯒꯤ ꯃꯥꯒꯤ ꯊꯕꯛ ꯆꯠꯅꯕ ꯑꯃꯨꯛ ꯍꯣꯠꯅꯔꯅꯤ ꯑꯗꯒꯤ ꯍꯜꯂꯛꯑꯒꯁꯨ ꯑꯃꯨꯛ ꯃꯌꯥꯝꯗꯨꯅ ꯉꯁꯥꯏ ꯃꯥꯒꯤ ꯚꯔꯥ ꯄꯤꯔꯝꯕ ꯈꯣꯠꯂꯝꯕ ꯃꯌꯥꯝꯗꯨ ꯑꯃꯨꯛ ꯃꯥꯅ ꯑꯃꯨꯛ ꯃꯥꯒꯤ ꯀꯩꯅꯣ ꯑꯃ ꯊꯝꯃꯦꯕꯀꯣ ꯎꯝ ꯃꯣꯏ ꯃꯌꯥꯝꯒꯤ ꯃꯃꯤꯡ ꯏꯕ ꯕꯣꯏ ꯑꯃ ꯊꯝꯃꯦꯕ ꯑꯗꯨꯒꯤ ꯕꯣꯏꯗꯨꯗ ꯑꯃꯨꯛ ꯃꯥꯒꯤ ꯈꯠꯇꯥꯗꯨꯗ ꯉꯁꯥꯏꯒꯤ ꯃꯤ ꯃꯃꯤꯡꯗꯨꯒ ꯆꯥꯟꯅ ꯆꯥꯟꯅꯅ ꯄꯩꯁꯥ ꯄꯤꯔꯝꯕ ꯈꯣꯠꯂꯝꯕ ꯃꯌꯥꯝꯗꯣ ꯑꯃꯨꯛ ꯏꯁꯤꯜꯂꯅꯤ ꯑꯗꯒꯤ ꯔꯤꯛꯁꯣꯒꯤ ꯅꯝꯕꯔ ꯏꯁꯤꯜꯂꯅꯤ ꯑꯗꯨꯃꯥꯏꯅ ꯌꯥꯝ ꯆꯦꯛꯁꯤꯟꯅ ꯀꯩꯅꯣ ꯇꯧꯅ ꯄꯥꯜꯂꯝꯃꯤꯗ ꯑꯩꯈꯣꯏ ꯕꯕꯥ ꯂꯩꯔꯤꯉꯩꯗꯗꯤ ꯌꯥꯝꯅꯁꯨ ꯀꯩꯅꯣ ꯇꯧꯋꯦꯕ ꯃꯥꯁꯦ ꯌꯥꯝꯅꯁꯨ ꯍꯩꯊꯣꯏ ꯁꯤꯡꯊꯣꯏꯕ ꯑꯣꯏꯌꯦꯕ ꯑꯗꯨꯃꯥꯏ ꯇꯧꯔꯝꯃꯤ ꯃꯇꯝꯗꯨꯗꯒꯤꯅꯦ ꯃꯥꯁꯦ ꯑꯩꯈꯣꯏꯅ ꯑꯩꯈꯣꯏꯅ ꯌꯥꯝ ꯄꯤꯛꯏꯉꯩꯗꯒꯤ ꯍꯧꯅ ꯂꯣꯏꯔꯝꯃꯕꯅꯦꯕꯀꯣ ꯑꯗꯨ ꯃꯇꯝꯗꯨꯗ ꯃꯥꯗꯤꯅꯦ ꯑꯗꯨꯝ ꯃꯥꯅꯅꯦ ꯃꯥꯒꯤ ꯕꯣꯏꯗ ꯏꯔꯝꯕꯁꯦ ꯃꯤ ꯃꯃꯤꯡ ꯃꯊꯥ ꯀꯔꯤ ꯀꯌꯥ ꯏꯕ ꯃꯌꯥꯝꯁꯦ ꯑꯩꯈꯣꯏꯒꯤ ꯃꯩꯇꯩ ꯃꯌꯦꯛꯁꯤꯅ ꯂꯣꯏ ꯏꯔꯒꯅꯤ ꯍꯧꯖꯤꯛꯐꯥꯎ ꯂꯩꯔꯤ ꯑꯗꯨ ꯃꯥꯒꯤ ꯕꯣꯏꯗꯣ ꯑꯩꯈꯣꯏꯅ ꯊꯝꯖꯜꯂꯤꯅ ꯅꯨꯡꯁꯤꯌꯦꯅ
ꯎꯝ ꯑꯗꯒꯤ ꯀꯩꯅꯣꯁꯨꯅꯦ ꯑꯗꯣ ꯍꯧꯖꯤꯛꯀꯥꯟ ꯔꯤꯛꯁꯣꯗꯤ ꯕꯖꯥꯔꯗ ꯀꯩꯗ ꯌꯥꯝ ꯎꯕꯗꯣ ꯎꯗ꯭ꯔꯦ ꯃꯁꯤꯡ ꯌꯥꯝ ꯍꯜꯂꯦꯀꯣ
ꯎꯝ ꯍꯜꯂꯦ ꯍꯧꯖꯤꯛꯇꯤ ꯑꯗꯨꯝ ꯀꯩꯅꯣ ꯒꯥꯔꯤ ꯀꯩꯅꯣ ꯑꯣꯇꯣꯒꯨꯝꯕ ꯀꯩꯒꯨꯝꯕ ꯃꯌꯥꯝ ꯑꯃ ꯃꯔꯥꯡ ꯀꯥꯏꯅ ꯆꯦꯜꯂꯕꯅꯤꯅꯀꯣ ꯉꯁꯥꯏꯒꯤ ꯃꯔꯛ ꯃꯌꯥꯗꯨꯁꯨ ꯑꯗꯨꯝ ꯑꯥ ꯑꯩꯈꯣꯏꯒꯤ ꯂꯩꯔꯛ ꯈꯨꯜꯂꯛꯇꯁꯨ ꯑꯗꯨꯝ ꯄꯪꯆꯠ ꯆꯠꯅꯔꯦꯗꯅ ꯑꯗꯨꯗꯨꯅ ꯑꯗꯒꯤ ꯒꯥꯔꯤ ꯒꯥꯔꯤ ꯃꯆꯥ ꯂꯩꯕꯒꯤ ꯆꯥꯡꯁꯤꯁꯨ ꯍꯧꯖꯤꯛꯇꯤ ꯌꯥꯝ ꯊꯤꯅ ꯍꯦꯜꯂꯦꯗꯅꯀꯣ ꯑꯗꯨꯗꯨꯅ ꯑꯗꯨꯝ ꯑꯗꯨꯃꯥꯏꯅ ꯀꯩꯅꯣ ꯔꯤꯛꯁꯣꯒꯨꯝꯕ ꯀꯩꯒꯨꯝꯕꯁꯦ ꯁꯨꯝ ꯇꯞ ꯇꯞꯅ ꯃꯨꯠꯈꯤꯕꯅꯤꯗ ꯃꯣꯏꯁꯦ ꯑꯩꯈꯣꯏꯒꯤ ꯄꯣꯠ ꯍꯣꯟꯅꯅꯕꯒꯤ ꯀꯩꯅꯣ ꯗꯨꯀꯥꯟꯗꯒꯤ ꯄꯣꯠ ꯍꯣꯟꯅꯅꯕꯒꯤ ꯀꯩꯅꯣ ꯇꯧꯕꯒꯤ ꯑꯣꯏꯅ ꯁꯤꯖꯤꯟꯅꯈ꯭ꯔꯦꯕ ꯍꯧꯖꯤꯛꯇꯤ ꯑꯥ ꯀ ꯃꯣꯏꯒꯤ ꯐꯝꯄꯥꯛ ꯑꯣꯏꯅ ꯇꯧꯔꯒ ꯑꯣꯟꯊꯣꯛꯑ ꯁꯤꯖꯤꯟꯅꯈ꯭ꯔꯦꯕ ꯔꯤꯛꯁꯣꯒꯤ ꯃꯥꯒꯤ ꯄꯥꯝꯕꯣꯝ ꯀꯩꯀꯥ ꯌꯥꯎꯗ꯭ꯔꯦꯕ ꯑꯝꯇ ꯍꯧꯖꯤꯛꯇꯤ ꯐꯝꯄꯥꯛ ꯑꯣꯏꯅ ꯎꯕꯥꯛ ꯑꯃ ꯊꯥꯔꯒ ꯄꯣꯠ ꯆꯩ ꯍꯣꯟꯕꯒꯤ ꯇꯥꯏꯞꯇ ꯑꯣꯏꯅ ꯁꯤꯖꯤꯟꯅꯈ꯭ꯔꯦꯕ ꯍꯧꯖꯤꯛꯀꯤ ꯃꯇꯝꯁꯤꯗꯗꯤ ꯊꯥꯏꯅꯒꯤ ꯔꯤꯛꯁꯣꯗꯣ ꯍꯧꯖꯤꯛ ꯎꯗ꯭ꯔꯦ ꯁ꯭ꯋꯥꯏꯗ ꯑꯝꯇ
ꯎꯝ ꯃꯥꯅꯦ ꯑꯗꯨꯁꯨ ꯎꯗ꯭ꯔꯦ ꯑꯗꯨꯒ ꯑꯁ ꯊꯥꯏꯅ ꯑꯁ ꯑꯔꯣꯏ ꯌꯥꯝ ꯃꯁꯤꯡ ꯆꯦꯜꯂꯝꯕ ꯖꯤꯞ ꯃꯌꯥꯝꯁꯨ ꯎꯈꯤꯗ꯭ꯔꯦ ꯃꯦꯖꯤꯛ ꯑꯗꯨꯨꯁꯨ ꯑꯁ ꯁꯧꯁꯥꯒꯩ ꯂꯩꯔꯝꯃꯤꯅꯦ ꯑꯝꯇ ꯎꯈꯤꯗ꯭ꯔꯦꯀꯣ
ꯎꯈꯤꯗ꯭ꯔꯦ ꯃꯇꯝ ꯃꯇꯝꯒꯤ ꯑꯗꯨꯝ ꯍꯣꯡꯂꯛꯄ ꯖꯥꯠꯅꯤꯀꯣ ꯇꯦꯝꯄꯣ ꯀꯥꯏꯅ ꯂꯩꯔꯝꯃꯤꯅꯦ ꯅꯣꯏ ꯈꯪꯍꯧꯕ꯭ꯔꯥ ꯈꯪꯍꯧꯗꯕ꯭ꯔꯗꯤ ꯈꯪꯗꯦ
ꯑꯩ ꯎꯔꯗꯤ ꯈꯪꯅꯤ ꯚꯥꯞ ꯑꯣꯏꯗ꯭ꯔ
ꯃꯆꯤꯟꯒ ꯏꯇꯨꯝ ꯇꯨꯝꯃꯗꯅ ꯁꯥꯡꯗꯣꯡ ꯁꯥꯡꯉꯗꯅ ꯑꯗꯤ ꯃꯤꯅꯤ ꯀꯥꯏꯅ ꯌꯥꯝ ꯂꯩꯔꯝꯃꯤꯗ ꯃꯤꯅꯤ ꯕꯁ ꯀꯥꯏꯅ
ꯑ ꯀꯩꯅꯣꯗꯨꯗꯤ ꯈꯪꯍꯧꯋꯦ ꯃꯤꯅꯤ ꯕꯁꯇꯨꯗꯤ ꯈꯪꯍꯧꯋꯦ ꯑꯁ ꯃꯤꯒ ꯆꯤꯜꯂꯗꯤ ꯇꯜꯂꯦ ꯑꯗꯣ ꯑꯗꯨꯁꯨ ꯑꯃꯇꯥ ꯎꯈꯤꯕ꯭ꯔꯦ ꯍꯧꯖꯤꯛꯇꯤ ꯂꯝꯁꯥꯡ ꯆꯇꯄꯁꯦ ꯕꯁ ꯑꯆꯧꯕꯅ ꯅꯨꯡꯉꯥꯏꯔꯦꯗ
ꯅꯨꯡꯉꯥꯏꯌꯦ ꯑꯗꯨꯅ ꯅꯨꯡꯉꯥꯏ ꯑꯗꯒꯤ ꯑꯩꯈꯣꯏ ꯃꯇꯝꯗꯗꯤ ꯀꯦꯟꯇꯔ ꯀꯥꯏꯅ ꯑꯃ ꯆꯦꯜꯂꯝꯃꯤꯗ
ꯌꯥꯝ ꯅꯨꯡꯉꯥꯏꯇꯕ ꯃꯇꯝꯗꯨꯗ ꯒꯥꯔꯤ ꯒꯥꯔꯤ ꯅꯨꯡꯂꯤꯒꯤ ꯋꯥꯗꯤ ꯑꯗꯨꯝ ꯇꯣꯡꯕ ꯅꯨꯡꯉꯥꯏꯗ ꯑꯩꯈꯣꯏ ꯁꯨꯝ ꯁꯣꯔꯣꯛ ꯃꯄꯥꯟ ꯃꯌꯥ ꯑꯗꯨꯝ ꯅꯛꯄꯅꯤꯅ ꯀꯣ
ꯑꯗꯨꯝ ꯐꯠ ꯐꯥ ꯐꯠ ꯐꯥ ꯑꯗꯨꯝ ꯇꯣꯡꯊꯣꯛ ꯇꯣꯡꯁꯤꯅ ꯇꯧꯕꯒꯤꯗꯤ ꯑꯗꯨꯝ ꯅꯨꯡꯉꯥꯏꯑꯕ
ꯎꯝ ꯃꯥ ꯀꯩꯅꯣꯗꯤ ꯅꯠꯇ ꯅꯣꯏꯔꯣꯝꯒꯤ ꯅꯣꯏ ꯂꯩꯀꯥꯏꯒꯤ ꯂꯥꯏ ꯍꯔꯥꯎꯕꯗꯣ ꯀꯔꯝ ꯀꯥꯟ ꯇꯥꯒꯦ ꯍꯟꯗꯛ ꯂꯣꯏꯈ꯭ꯔꯕꯣ?
ꯑꯩꯈꯣꯏꯒꯤꯗꯤ ꯍꯟꯗꯛꯇꯤ ꯂꯥꯏ ꯍꯔꯥꯎꯗꯦ ꯑ ꯁꯨꯝ ꯂꯩꯕꯥꯛꯀꯤ ꯏꯔꯥꯡ ꯀꯩꯀꯥ ꯃꯌꯥꯝ ꯇꯧꯕꯒꯤ ꯑꯣꯏꯔ ꯃꯥꯜꯂꯦꯕꯀꯣ ꯑꯗꯨ ꯍꯔꯥꯎꯗꯦ ꯃꯣꯏꯒꯤ ꯑꯩꯈꯣꯏꯒꯤ ꯂꯥꯏꯒꯤ ꯇꯧꯗ ꯌꯥꯗꯕꯒꯤ ꯃꯥꯒꯤ ꯅꯣꯡꯃ ꯈꯛꯇꯪ ꯑꯥ ꯑꯩꯈꯣꯏꯒꯤ ꯎ ꯑ ꯑꯩꯈꯣꯏꯒꯤ ꯀꯥꯔꯤ ꯍꯥꯏꯅꯤ ꯑꯃꯥꯏꯕ ꯑꯃꯥꯏꯕꯤ ꯇꯧꯔꯒ ꯃꯥꯒꯤ ꯑꯥ ꯊꯧꯔꯝ ꯇꯧꯕꯗꯣ ꯂꯥꯏꯒꯤ ꯅꯣꯡꯃꯈꯛꯀꯤ ꯑꯣꯏꯅ ꯑꯗꯨꯃꯥꯏꯅ ꯇꯧꯔꯒ ꯑꯗꯨꯝ ꯇꯣꯛꯊꯣꯛꯈ꯭ꯔꯦ ꯃꯊꯪ ꯆꯍꯤꯗꯒꯗꯤ ꯇꯧꯔꯛꯀꯗꯕ ꯃꯥꯜꯂꯤ
ꯑꯗꯣ ꯀꯔꯤ ꯊꯥꯗ ꯍꯔꯥꯎꯒꯦ ꯍꯔꯥꯎꯔꯗꯤ
ꯍꯔꯥꯎꯕꯁꯦ ꯑꯩꯈꯣꯏꯒꯤꯗꯤ ꯃꯦꯗꯔ ꯈꯪꯗꯦ ꯑꯩꯈꯣꯏ ꯍꯔꯥꯎꯕꯗꯣ ꯀꯩꯅꯣꯗꯣ ꯑ ꯐꯥꯏꯔꯦꯟ ꯂꯝꯇꯥ ꯍꯤꯌꯥꯡꯒꯩ
ꯑꯩꯁꯨ ꯀꯥꯎꯈ꯭ꯔꯦ ꯑꯗꯨꯗꯣ ꯅꯍꯥꯕꯣ ꯍꯔꯥꯎꯕꯗ ꯑꯩꯈꯣꯏ ꯎꯝ ꯀꯥꯎ ꯅꯍꯥꯟꯃꯨꯛ ꯍꯔꯥꯎꯈꯤꯕꯗ ꯑꯩꯈꯣꯏ ꯃꯌꯥꯝ ꯌꯥꯎꯕꯗ ꯅꯨꯡꯉꯥꯏꯕꯅꯦ ꯊꯥ ꯀ ꯀꯩꯅꯣꯝ ꯀꯩꯅꯣꯝ ꯑꯣꯏꯕꯅꯤ ꯃꯆꯤꯠ ꯃꯆꯠ
ꯎꯝ ꯑꯗꯨ ꯅꯣꯡꯗꯤ ꯑꯗꯨꯝ ꯆꯨꯒꯟꯕꯒꯤ ꯇꯥꯏꯃꯤꯡ ꯑꯣꯏꯌꯦ ꯑꯩꯈꯣꯏꯁꯦ ꯑꯩꯈꯣꯏꯁꯦ ꯏꯉꯥ ꯏꯉꯥ ꯏꯉꯥꯗ ꯍꯔꯥꯎꯕ꯭ꯔꯥ ꯈꯪꯗꯦꯗ ꯑꯩꯈꯣꯏꯒꯤꯁꯦ ꯏꯪꯉꯥ ꯏꯪꯉꯦꯅ ꯁꯨꯋꯥꯏꯗ ꯍꯔꯥꯎꯔꯝꯗꯧ ꯃꯥꯜꯂꯤ ꯍꯥꯏꯕꯗꯤ ꯅꯣꯡ ꯆꯤꯡ ꯇꯥꯕ ꯃꯇꯝꯗ ꯑꯗꯨꯝ ꯍꯔꯥꯎꯋꯦꯕ
ꯎꯝ ꯍꯣꯏ ꯑꯗꯣ ꯐꯔꯦꯁꯦ ꯑꯩ ꯐꯤ ꯑꯃꯝꯇ ꯍꯣꯡꯈꯤꯒꯦꯕꯀꯣ ꯑꯗꯨꯒ ꯉꯥꯏꯍꯥꯛ ꯂꯩꯔꯒ ꯑꯃꯨꯛ ꯐꯥꯎꯅꯔꯁꯦꯀꯣ
ꯐꯔꯦ ꯐꯔꯦ ꯊꯝꯃ
ꯎꯝ